ꯍꯜꯂꯣ
ꯇꯥꯏꯌꯦ
ꯇꯨꯝꯔꯕꯣ
ꯇꯣꯡꯗ꯭ꯔꯤꯗ
ꯃꯄꯥꯟꯗꯔꯣ
ꯅꯨꯄꯥꯅ ꯉꯁꯥꯏꯅ ꯂꯩꯕꯅꯤ ꯆꯤꯛꯑꯦ ꯑꯗꯨ ꯑꯣꯏꯔꯁꯨ ꯑꯗꯨꯝ ꯂꯩꯕꯅꯤꯗ
ꯂꯦꯝꯔꯒ ꯑꯃꯨꯛ ꯆꯠ ꯑꯃꯨꯛ ꯐꯝ ꯅꯨꯃꯥꯏ ꯇꯧꯔꯣꯅꯦ
ꯑꯗꯨꯃꯥꯏꯟ ꯇꯧꯔ ꯂꯩꯕꯅꯦ ꯃꯄꯥꯟ ꯑꯥ ꯃꯄꯥꯟꯗꯁꯨ ꯆꯪꯉꯦ ꯑꯗꯨꯒ ꯃꯅꯨꯡꯗ ꯑꯃꯨꯛ ꯀ ꯊꯣꯛꯑꯦ ꯆꯪꯉꯦ ꯑꯗꯨꯝ ꯇꯧꯔꯒ ꯂꯩꯕꯅꯤ
ꯂꯥꯁ ꯇꯨꯔꯅꯤ ꯅꯪ ꯃꯌꯥꯏ
ꯇꯨꯔꯒ ꯑꯥ ꯋꯥꯟꯊꯔ ꯂꯩ ꯃꯝꯗ꯭ꯔꯣ ꯃꯩꯗꯤ ꯂꯥꯛꯔꯕꯣ
ꯃꯩ ꯂꯥꯛꯈ꯭ꯔꯦ ꯃꯝꯗꯦ ꯉꯁꯤꯗꯤ
ꯅꯣꯏꯒꯤ ꯃꯩꯁꯤꯗꯤꯀꯣ ꯕꯦꯔꯥ ꯑꯣꯏꯕ ꯃꯥꯜꯂꯦ
ꯎꯝ ꯍꯧꯖꯤꯛꯀꯥꯟꯗꯤ ꯑꯃꯨꯛ ꯕꯦꯔꯥ ꯇꯧꯗꯧ ꯃꯥꯟꯗ꯭ꯔꯦ
ꯀꯔꯤꯗꯧꯕꯒꯤ
ꯂꯥꯛꯈ꯭ꯔꯦꯅ
ꯂꯥꯛꯈ꯭ꯔꯦꯅ ꯀꯥꯏꯅ ꯑꯃꯨꯛ ꯃꯨꯠꯂꯅꯤ ꯅꯨꯡꯁꯤꯠ ꯈꯔ ꯀꯥꯜꯂꯗꯤ
ꯑꯦꯁ ꯅꯨꯡꯁꯤꯠ ꯍꯧꯖꯤꯛꯀꯥꯟ ꯅꯨꯡꯁꯤꯠ ꯂꯥꯛꯑꯣꯏ ꯅꯣꯡꯗꯤ ꯈꯤꯇꯪ ꯈꯤꯇꯪ ꯆꯨꯁꯨ ꯃꯥꯂꯦ ꯅꯣꯡ
ꯑꯗ ꯆꯥꯖꯔꯒ ꯆꯥꯔꯖꯔꯁꯦ ꯑꯗꯨꯝ ꯅꯨꯡꯇꯤꯒꯤ ꯅꯨꯡꯇꯤꯒꯤ ꯅꯠꯇꯦ ꯃꯇꯝ ꯈꯨꯗꯤꯡꯒꯤꯅ ꯆꯥꯔꯁ ꯇꯧꯔꯒ ꯇꯨꯝꯔꯒ ꯂꯩꯔꯣ
ꯑꯗꯨ ꯑꯩꯒꯤ ꯐꯃꯨꯡꯗ ꯆꯔꯆ ꯇꯧꯕ ꯃꯐꯝ ꯂꯩꯇꯕꯒꯤꯅꯤ
ꯑꯂꯣꯏ ꯇꯜꯂꯦꯗ ꯑꯗꯨꯅꯦ ꯈ꯭ꯋꯥꯏꯗꯒꯤ ꯇꯟꯕ ꯍꯥꯏꯁꯦ
ꯇꯜꯂꯦ
ꯀꯩ ꯀꯥꯏ ꯆꯠꯀꯦ ꯉꯁꯤ ꯍ ꯂꯧ ꯆꯍꯦ ꯍꯥꯏꯕ ꯅꯠꯇ꯭ꯔꯣ
ꯎꯝ ꯍꯣꯏ ꯆꯠꯂꯦ
ꯀꯩ ꯂꯧꯔꯣ ꯑꯣꯔꯦꯟꯖ
ꯅꯠꯇꯦ ꯀꯩꯅꯣꯒꯤ ꯇꯝꯄꯥꯛꯀꯤ ꯂꯧ ꯀꯣꯟꯐꯦꯟ ꯇꯧꯕꯗꯣ ꯑꯃꯨꯛ ꯀꯩꯅꯣ ꯇꯧꯕꯅꯦ ꯆꯪꯗꯕ ꯂꯩꯇꯕ ꯃꯐꯝꯗ ꯑꯗꯨꯝ ꯐꯨ ꯄꯣꯠꯄ
ꯗꯨ ꯑ ꯐꯣꯠꯄꯗ ꯂꯤꯡꯉꯒ ꯑꯃꯨꯛ
ꯎꯝ
ꯑꯁ ꯋꯥꯕꯅꯦ ꯑꯗꯨ ꯇꯧꯔꯁꯨ
ꯎꯝ
ꯅꯣꯏ ꯈꯛꯇ ꯆꯠꯄ꯭ꯔꯥ ꯑꯖꯨꯒ ꯃꯤ ꯀꯅꯥ ꯀꯅꯥꯕꯨ ꯀꯧꯔꯒ ꯆꯠꯄ꯭ꯔꯥ
ꯎꯝ ꯎꯝ ꯑꯦ ꯑꯦ ꯑꯩꯒ ꯏꯄꯥꯒ ꯃꯥꯆꯧꯒ ꯑꯗꯣ ꯏꯃꯥꯗꯣ ꯖꯣꯕ ꯀꯥꯔꯗ ꯆꯠꯄ ꯂꯣꯏꯔꯒ ꯑꯃꯨꯛ ꯍꯜꯂꯛꯑꯦ
ꯌꯥꯝꯗꯤ ꯐꯖꯅ ꯇꯧꯕꯤꯈ꯭ꯔꯕ꯭ꯔꯣ ꯑꯗꯨ
ꯑꯁ ꯉꯝꯗꯦꯗ ꯐꯖꯅ ꯇꯧꯕ ꯎꯝ ꯀꯩꯅꯣ ꯂꯧꯗꯣ ꯄꯤꯛꯄꯁꯨ ꯅꯠꯇꯦ ꯌꯥꯝ ꯆꯥꯎꯕꯁꯨ ꯅꯠꯇꯦ ꯑꯗꯨꯒꯤ
ꯕꯥꯏꯅꯤꯡꯗꯤ ꯇꯧꯕ
ꯋꯥꯏ ꯑꯗꯣ ꯐꯖꯅꯗꯤ ꯇꯧꯕꯅꯤ ꯑꯗꯨ ꯎꯝ ꯈꯔꯗꯤ ꯋꯥꯈ꯭ꯔꯦ ꯉꯁꯤꯗꯤ
ꯃꯩꯆꯠꯄꯅꯤ ꯇꯧꯕꯇꯅꯤ ꯋꯥꯉꯥꯡꯕꯗꯤ ꯑꯁ ꯑꯩꯖꯨ ꯉꯁꯥꯏꯗꯨ ꯑꯃꯨꯛ ꯍꯤꯞꯔꯒ ꯑꯃꯨꯛ ꯇꯨꯔꯒ ꯍꯧꯒꯠꯄꯅꯤꯍꯦ ꯒꯦꯝ ꯁꯟꯅꯔꯒ ꯑꯗꯨꯝ ꯊꯣꯛꯄꯥ ꯑꯍꯥ ꯍꯥ
ꯑꯣ
ꯉꯁꯤꯁꯦ ꯑꯩꯈꯣꯏ ꯉꯟꯂꯦꯕ ꯑꯩ ꯆꯥꯛꯁꯨ ꯐꯖꯅ ꯆꯥꯕꯤꯕ ꯍꯥꯏꯕꯗꯤ
ꯎꯝ
ꯅꯨꯡꯊꯤꯟꯖꯦ ꯆꯔꯥ ꯋꯥꯟꯗꯦꯕ ꯑꯗꯨꯒꯤ ꯂꯥꯛꯑꯒ ꯆꯔ ꯋꯥꯟꯗꯕꯒꯤ ꯑꯃꯨꯛ ꯎꯁꯣꯏꯗꯣ ꯄꯨꯔꯛꯄꯀꯣ ꯑꯗꯣ ꯎꯁꯣꯏ ꯃꯣꯏ ꯃꯈꯥꯗ ꯂꯩꯕ ꯎꯝ ꯀꯩꯅꯣ ꯃꯥꯒꯤ ꯗꯗꯥꯗꯣ ꯄꯨꯔꯛꯄꯥ
ꯑꯣ ꯑꯣ ꯑꯣ
ꯈꯣꯏ ꯆꯥꯃꯤꯟꯅꯩꯌꯦ ꯆꯥꯛ
ꯑꯣ ꯑꯣ ꯑꯣ
ꯌꯥꯝ ꯍꯥꯎ ꯆꯕꯤꯈꯔꯦ ꯌꯥꯝꯖꯨ ꯆꯕꯤꯈ꯭ꯔꯦ
ꯑꯩꯈꯣꯏꯁꯨ ꯉꯁꯤꯁꯨ ꯃꯊꯦꯜ ꯌꯥꯝꯃꯦꯕ
ꯀꯩ ꯀꯩ ꯃꯊꯦꯜꯆꯥꯕ
ꯍꯤꯟꯖꯥꯡꯁꯨ ꯑꯍꯨꯝꯅꯦ ꯑꯗꯨꯒ ꯃꯣꯔꯣꯛ ꯃꯦꯠꯄꯁꯨ ꯑꯍꯨꯝꯅꯦ
ꯍꯥꯎꯏꯍꯦ
ꯏꯟꯖꯥꯡꯗꯣ
ꯌꯨꯝꯗ ꯂꯥꯛꯄ ꯀꯥꯟꯗꯅ ꯍꯦꯟꯅ ꯍꯥꯎꯕ ꯃꯥꯜꯂꯦ ꯏꯟꯖꯥꯡ
ꯑꯁ ꯆꯥꯛꯁꯨꯏ ꯈꯔ ꯌꯥꯝ ꯌꯥꯝꯅ ꯆꯥꯏꯗ ꯑꯩ ꯍꯧꯖꯤꯛꯀꯟꯗꯤ ꯑꯗꯣ ꯎꯝ ꯀꯩꯅꯣ ꯅꯍꯥꯟ ꯂꯥꯛꯄ ꯃ ꯅꯍꯥꯟ ꯂꯥꯛꯄ ꯃꯇꯝꯗꯗꯤ ꯆꯥꯛꯇꯣ ꯀꯩꯅꯣ ꯆꯥꯕ ꯉꯝꯗꯕꯒꯤ ꯇꯪꯖꯥ ꯆꯥꯕ ꯈꯣꯏ ꯏꯄꯥꯅ ꯑꯁ ꯑꯥ ꯅꯍꯥꯟꯒꯨꯝꯅ ꯆꯥꯖꯦ ꯅꯪ ꯇꯣꯡꯉꯥꯟꯈ꯭ꯔꯦ ꯍꯥꯏꯌꯦ ꯑꯩꯕꯨ
ꯑꯃꯨꯛꯀ ꯍꯟꯗꯛꯇꯤ ꯆꯥꯕ ꯍꯧꯕ ꯑꯃꯨꯛꯀ
ꯑꯆꯥ ꯍꯧꯈ꯭ꯔꯦꯕ
ꯎꯝ
ꯅꯣꯡꯃꯨꯛ ꯆꯥꯈ꯭ꯔꯦ ꯈꯣꯏꯗꯤꯁꯤ
ꯅꯣꯡ ꯆꯨꯗꯦ ꯆꯨ ꯆꯨꯒꯗ꯭ꯔꯥ ꯍꯥꯏꯅꯗꯤ ꯈꯟꯕꯅꯦꯕ ꯃꯝꯃꯦ ꯆꯨꯗꯦ
ꯑꯣ ꯑꯈꯣꯏꯗꯗꯤꯆꯨꯕ ꯍꯧꯈ꯭ꯔꯦ
ꯑꯩ ꯍꯟꯗꯛꯁꯦ ꯉꯥꯟꯅ ꯍꯧꯒꯄꯒꯤꯗꯣ ꯑꯁ ꯉꯟꯅꯁꯨ ꯆꯠꯂꯦ ꯑꯁ ꯉꯁꯤ ꯄꯨꯡ ꯇꯔꯨꯛꯇꯁꯨ ꯍꯧꯒꯠꯄ ꯌꯥꯎꯋꯦ ꯄꯨꯡ ꯃꯉꯥꯗ ꯍꯦꯜꯂꯁꯨ ꯍꯧꯒꯠ ꯄ ꯌꯥꯎꯋꯦ ꯑꯁ ꯑꯩꯁꯦ
ꯁ ꯇꯜꯂꯦꯗ
ꯑꯍꯥ ꯀꯩꯅꯣ ꯂꯨꯃꯥꯏꯖꯤꯡ ꯅꯨꯃꯤꯠꯗꯗꯤ ꯐꯖꯅ ꯇꯨꯝꯃꯣ ꯑꯗꯨ
ꯍꯣꯏ ꯇꯨꯝꯕꯅꯦ ꯅꯨꯃꯥꯏꯖꯤꯡ ꯉꯔꯥꯡꯗꯣ ꯑꯩ ꯊꯦꯡꯅ ꯍꯧꯒꯜꯂꯦ ꯄꯨꯡ ꯇꯔꯦꯠ ꯅꯤꯄꯥꯟ ꯅꯤꯄꯥꯟ ꯁ ꯅꯤꯄꯥꯟ ꯍꯦꯜꯂꯦ ꯍꯧꯒꯠꯄꯅꯦ ꯑꯗꯨꯒ ꯆꯛꯆꯥꯔ ꯀ ꯇꯧꯔꯒ ꯑꯃꯨꯛꯀ ꯇꯨꯃꯁꯤꯔꯥ ꯍꯥꯏꯗ ꯈꯝꯃꯦ ꯑꯗꯨꯒ ꯏꯅꯥꯎ ꯅꯨꯄꯤ ꯃꯣꯏꯗ ꯑꯃꯨꯛ ꯆꯠ
ꯑ
ꯇꯨꯝꯅꯤꯉꯥꯏꯗꯤ ꯅꯠꯇꯦ ꯑꯩꯒꯤ ꯗ꯭ꯔꯦꯁꯁꯤꯡꯗꯣ ꯑꯃꯨꯛ ꯂꯧꯄ ꯆꯞ ꯍꯥꯏꯕ ꯑꯩꯁꯤꯗꯒꯤꯠ ꯄꯥꯃꯨꯛ ꯆꯠꯂꯒ ꯂꯩꯕꯗꯣ ꯗ꯭ꯔꯦꯁ ꯍꯥꯞꯅꯤꯉꯥꯏ ꯂꯩꯇ꯭ꯔꯦꯕ ꯑꯗꯨꯒꯤ ꯃꯨꯛ ꯆꯠ ꯂꯒ ꯂꯧꯕ ꯑꯩ ꯋꯥꯀꯤꯡ ꯑꯁ ꯊꯕꯛꯄꯨ ꯈꯔꯗꯤ ꯅꯨꯉꯥꯏꯔꯦ ꯍꯣꯏ ꯑꯗꯨꯝ ꯍꯥꯏꯕꯗꯤ ꯅꯨꯃꯤꯠ ꯅꯨꯃꯤꯒꯤ ꯗꯨꯝ ꯍꯩꯕꯗꯣ ꯑꯗꯨꯒꯤ ꯅꯤꯡꯉꯥꯏꯔꯦ ꯑꯗꯨ ꯑꯁ ꯑꯗꯨ ꯑꯣꯏꯔ ꯆꯥꯛ ꯂꯥꯝꯃꯤꯌꯦ
ꯃꯣꯏꯗꯣ ꯀꯩꯁꯨ ꯆꯥꯗꯕ꯭ꯔꯥ
ꯆꯥ ꯁꯦꯝꯔꯒꯗꯤ ꯄꯨꯔꯛꯑꯦꯕ ꯉꯁꯥꯏꯗꯣ ꯆꯥ ꯆꯥ ꯊꯛꯇꯅꯗꯤ ꯀꯣꯐꯤ ꯈꯛꯇꯅꯗꯤ ꯊꯟꯕ ꯌꯥꯅꯤꯅ ꯄꯨꯛꯁꯦ ꯑꯗꯨ ꯒ꯭ꯂꯥꯁꯇꯣ ꯄꯨꯔꯑꯒ
ꯑꯆꯥꯄꯣꯒꯨꯝꯕ ꯑꯃꯁꯨ ꯆꯥꯗꯕ꯭ꯔ ꯃꯣꯏꯗꯤ ꯃꯣꯏꯁꯨ ꯆꯥꯗꯕ꯭ꯔꯅꯦ
ꯃꯣꯏꯗꯤ ꯆꯥꯗꯦ ꯑꯩꯩꯗꯤ ꯕꯤꯁꯀꯤꯠ ꯄꯨꯔꯑꯒ ꯆꯥꯏ ꯃꯣꯏ ꯃꯃꯥꯅ ꯕꯤꯁꯀꯤꯠ ꯆꯥꯔ ꯂꯩꯕꯅꯦ ꯑꯩꯗꯤ
ꯅꯪꯄꯨ ꯅꯣꯛꯅꯤꯡꯕꯅꯦ ꯗꯔꯀꯥꯔ ꯇꯥꯔꯦ ꯋꯥ ꯍꯥꯏꯅꯀꯣ ꯕꯤꯁꯀꯤꯠ ꯑ ꯏꯊꯟꯅ ꯆꯥꯔꯦ ꯆꯥꯅꯤꯡꯕꯁꯨ ꯍꯥꯏꯗꯦ ꯑꯩꯗꯤ ꯊꯟꯇ ꯆꯥꯔ ꯂꯩꯕꯅꯤꯕ
ꯑꯁ ꯀꯩꯁꯨ ꯀꯥꯏꯗꯦꯗ
ꯅꯣꯛꯅꯤꯡꯕꯅꯦ
ꯃꯣꯏꯁꯤꯡꯗ ꯑꯗꯨꯒ ꯄꯨꯡ ꯃꯔꯤ ꯇꯥꯔꯗꯤ ꯑꯩ ꯆꯛꯈ꯭ꯔꯅꯤ ꯍꯥꯏꯅ ꯗꯥꯏꯔꯦꯛ
ꯀꯩꯖꯨ ꯍꯥꯏ ꯆꯛꯈ꯭ꯔꯒꯦ ꯍꯥꯏꯅ ꯃꯨꯛ
ꯀꯩꯅꯣ ꯃꯥꯒꯤ ꯀꯩꯅꯣ ꯃꯇꯝ ꯃꯇꯝꯗꯀꯣ
ꯎꯝ ꯑꯣꯕꯔꯋꯥꯛ ꯇꯧꯕꯗ ꯑꯩꯗꯤ ꯇꯜ ꯍꯦꯟꯕ ꯇꯜꯂꯦꯕ ꯄꯨꯡ ꯃꯔꯤꯒ ꯃꯤꯅꯤꯠ ꯑꯅꯤ ꯑꯍꯨꯝ ꯂꯥꯏꯔꯗꯤ ꯑꯦ ꯆꯠꯂꯦ ꯍꯥꯏꯔ ꯗꯨꯝ ꯆꯒꯅꯤ ꯃꯣꯏ ꯑꯩꯁꯨ ꯀꯩꯁꯨ ꯍꯥꯏꯅꯤꯉꯥꯏ ꯂꯩꯇꯦꯕ ꯍꯣꯏ ꯍꯣꯏ ꯍꯥꯏꯔꯛꯀꯅꯤ
ꯎꯝ ꯅꯣꯛꯅꯤꯡꯕꯅꯦ ꯍꯥꯏꯕꯗꯤ ꯑꯩꯈꯣꯏ ꯂꯦꯡꯒꯥ ꯈꯛꯇꯅꯤꯅ ꯋꯥꯁꯨ ꯀꯟꯅ ꯉꯥꯡꯕ ꯉꯝꯂꯤꯗꯣ ꯑꯗꯨꯒꯤ ꯑꯩꯅꯁꯨ ꯗꯨꯝ ꯋꯥꯔ ꯑꯩꯅ ꯍꯥꯏꯅꯤꯡꯕ ꯋꯥꯗ ꯗꯨꯝ ꯍꯥꯏꯔꯒ ꯂꯩꯕꯅꯤꯀꯣ ꯃꯣꯏꯖꯨ ꯇꯥꯛꯄꯤꯌꯦ ꯗꯨ ꯑꯣꯏꯔꯁꯨ ꯑꯩꯅꯁꯨ ꯑꯁ ꯅꯪꯒꯤ ꯈꯨꯇꯥꯛꯁꯤꯗꯤ ꯃꯥꯅ ꯇꯣꯉꯥꯜꯂꯦ ꯃꯥꯅ ꯇꯣꯉꯥꯜꯂꯦ ꯀꯃꯥꯏꯅ ꯈꯪꯗꯣꯏꯅꯣ ꯑꯩ ꯗꯥꯏꯔꯦꯛ ꯍꯥꯏꯕꯤꯕꯅꯦ ꯉꯁꯥꯏꯖꯦ ꯍꯣꯏꯁꯦ ꯗꯨꯝ ꯂꯩꯔꯤꯒ ꯍꯣꯏ ꯅꯪ ꯍꯧꯖꯤꯛꯗꯤ ꯈꯪꯔꯣꯏ ꯑꯗꯨꯝ ꯀꯨꯏꯅ ꯂꯩꯔꯒ ꯍꯩꯔꯛꯀꯅꯤ ꯍꯩꯔꯛꯀꯅꯤ ꯃꯣꯏ ꯗꯨꯝ ꯍꯥꯏꯔꯑꯣ
ꯑꯩꯖꯨ ꯈꯨꯝꯒꯦꯅꯤ ꯈꯨꯝꯕꯅꯦꯕ
ꯎꯝ
ꯑꯁ ꯏꯊꯟꯗ ꯑꯗꯨꯝ ꯑꯁꯤ ꯂꯝꯕꯤ ꯆꯠꯄꯁꯦ ꯅꯨꯡꯉꯥꯏꯇꯦꯗ ꯑꯗꯣ ꯍꯥꯏꯔꯒ ꯁꯥꯡꯅ ꯆꯠꯂꯤꯅ ꯁꯤ ꯂꯝꯕꯤꯁꯦ ꯑꯗꯨꯒꯤ ꯀꯨꯏꯅ ꯆꯜꯂꯦꯕ
ꯎꯝ
ꯁꯇꯤꯟꯁꯨ ꯄꯥꯏꯗꯕꯤꯗ ꯑꯗꯨꯝ ꯆꯠꯄꯅꯦ ꯑꯩꯗꯣ ꯁꯇꯤꯟ ꯐꯥꯎ ꯄꯥꯏꯕ ꯀꯥꯎꯕ ꯑꯁ ꯂꯣꯏꯔꯦ ꯅꯣꯛꯄꯨ ꯅꯣꯛꯅꯤꯉꯢ
ꯄꯥꯏꯔꯝꯃꯣꯏꯅ ꯑꯗꯨ ꯄꯥꯏꯔꯒ ꯆꯠꯂꯣꯅꯣ
ꯄꯥꯏꯗꯕꯒꯤ ꯑꯁꯤꯗꯔꯣꯝꯗ ꯊꯝꯃꯦ ꯑꯗꯣ ꯑꯩꯁꯨ ꯄꯥꯏꯅꯤꯡꯉꯥꯏ ꯀꯩꯅꯣ ꯅꯤꯡꯁꯤꯡꯗꯕ ꯍꯥꯏꯕ ꯇꯥꯔꯦ ꯀꯥꯎ ꯑꯗꯨꯝ ꯀꯥꯎꯔꯒ ꯂꯩꯕ ꯅꯨꯡꯁꯥꯁꯨ ꯐꯖꯅ ꯊꯣꯛꯂꯕꯀꯣ
ꯅꯪꯒꯤ ꯕꯦꯡꯗ‌ ꯑꯗꯨꯝ ꯊꯝꯃꯨ
ꯅꯨꯡꯁꯥꯁꯨ ꯐꯖꯅ ꯊꯣꯛꯇꯕꯅꯤꯅ ꯁꯨꯇꯤꯟ ꯐꯥꯎ ꯄꯥꯏꯕ ꯀꯥꯎꯕꯅꯤꯅ
ꯎꯝ
ꯀꯃꯥꯏ ꯀꯃꯥꯏ ꯇꯧꯔꯤ ꯈꯨꯟꯗ ꯂꯩꯕꯁꯤꯡꯗꯤ
ꯑꯗꯨꯝ‌‌ꯂꯩꯌꯦꯗ ꯍꯧꯖꯤꯛ ꯀꯥꯟꯁꯦ ꯖꯦꯞ ꯑꯃꯨꯛ ꯍꯧꯎꯕꯒꯤꯀꯣ ꯑꯗꯨ ꯖꯨꯀꯥꯁꯨ ꯑꯗꯨꯝ ꯆꯠꯅꯅꯕ ꯂꯩ ꯉꯁꯤꯅ ꯑꯃꯨꯛ ꯍꯧꯋꯦ
ꯅꯪꯗꯤ ꯆꯠꯇꯔꯣ ꯖꯣꯀꯥꯠꯁꯦ
ꯑꯩꯗꯤ ꯆꯠꯄ ꯌꯥꯔꯣꯏꯗ ꯃꯣꯏ‌ ꯃꯧꯏꯒꯤ‌‌‌‌ꯃꯤ‌ ‌ ꯃꯁ ꯃꯥꯒꯤ ꯀꯩꯅꯣ ꯇꯧꯅꯦꯕ
ꯑꯣ ꯑꯣ ꯑꯣ ꯐꯨꯠꯇꯣ ꯀꯥꯞꯄ
ꯎꯝ ꯐꯣꯇꯣꯁꯨ ꯀꯥꯞꯄꯦ ꯃꯥꯒꯤ ꯃꯤ ꯃꯤꯡ ꯑꯗꯨꯝ ꯆꯠꯄꯅꯦ ꯃꯥꯒꯤ ꯃꯤ ꯂꯩꯕꯁꯤꯡꯗꯀꯣ
ꯕꯩꯔꯥ ꯇꯥꯏ ꯑꯗꯨꯗꯤ ꯆꯠꯅꯤꯡꯉ꯭ꯔꯁꯨ ꯍꯥꯏꯕꯗꯤ ꯅꯣꯡꯃ ꯐꯥꯗꯣꯛ ꯍꯥꯏꯕꯗꯤ ꯆꯠꯄ ꯉꯝꯗꯕ ꯃꯇꯝꯁꯨ ꯂꯩꯒꯅꯤꯅ ꯆꯠꯅꯤꯡꯗꯕ ꯃꯇꯝꯁꯨ ꯃꯤ ꯁꯦꯟꯅꯤꯡꯉꯥꯏ ꯑꯗꯨꯒꯨꯝꯕꯗ ꯈꯔ ꯒ꯭ꯌꯥꯟ ꯇꯥꯅꯤ
ꯍꯧꯖꯤꯛꯀꯥꯟꯗꯤ ꯂꯣꯜꯂꯒ ꯇꯧꯕ ꯇꯧꯕ ꯌꯥꯗꯕ ꯃꯥꯜꯂꯦ
ꯍꯣꯏ ꯈꯔ ꯏꯁꯇ꯭ꯔꯤꯛ ꯑꯣꯏꯕ ꯃꯥꯜꯂꯦ
ꯎꯝ
ꯂꯧꯁꯨ ꯆꯠꯄ ꯖꯣꯝꯀꯔꯥꯠꯁꯨ ꯆꯠꯄ ꯑꯁ ꯊꯕꯛꯁꯦ ꯌꯥꯝꯕ ꯃꯥꯜꯂꯦꯍꯦ ꯈꯨꯟꯗ ꯂꯩꯕꯁꯤꯡꯁꯦ
ꯎꯝ ꯉꯁꯥꯏ ꯀꯩꯅꯣ ꯑꯥ ꯑꯩꯈꯣꯏ ꯏꯃꯥꯟꯅꯕꯤ ꯃꯣꯏꯒꯤ ꯂꯩꯀꯥꯏꯒꯤ ꯑ ꯂꯩꯁꯥꯕꯤꯁꯤꯡꯗꯣ ꯑꯗꯨ ꯃꯣꯏꯗ ꯃꯣꯏꯁꯨ ꯂꯥꯛꯑꯦ ꯆꯠ ꯆꯠꯂꯒ ꯂꯣꯏꯔꯒꯀꯣ ꯃꯣꯏꯒꯤ ꯂꯧꯗꯣ ꯀꯩꯅꯣ ꯂꯧ ꯂꯤꯡꯅꯕ ꯂꯥꯛꯑꯦ ꯂꯤꯉꯒ ꯑꯃꯨꯛ ꯀꯩꯅꯣ ꯀꯩꯅꯣꯗꯣ ꯄꯨꯔ ꯑꯃꯨꯛ ꯆꯠꯈꯔꯦ ꯊꯕꯛ ꯌꯥꯝ
ꯍꯟꯗꯛꯁꯤꯗꯤ ꯍꯟꯗꯛ ꯊꯥꯁꯤꯗꯤ ꯂꯧ ꯆꯠꯄ ꯊꯥ ꯑꯣꯏꯕꯅꯤꯅ ꯀꯝꯄ꯭ꯂꯦꯛꯁꯟꯁꯤꯡꯗꯨ ꯅꯨꯄꯤꯁꯤꯡꯗꯨꯣ ꯀꯅꯥꯅ ꯈ꯭ꯋꯥꯏꯗꯩ ꯃꯨ ꯒꯦ ꯍꯥꯕꯗ ꯀꯝꯄꯤꯇꯤꯁ
ꯀꯩꯅꯣ ꯖꯣꯝꯀꯥꯠꯁꯨ ꯑꯃꯨꯛ ꯆꯠꯂꯦ ꯂꯧꯁꯨ
ꯑꯗꯨꯅꯦ ꯃꯨꯔꯅꯤ ꯃꯥ ꯐꯖꯅ
ꯎꯝ ꯍꯥ ꯑꯩꯒꯤ ꯈꯨꯠꯁꯨ ꯉꯁꯥꯏ ꯉꯁꯤꯅ ꯀꯩꯅꯣ ꯐꯖꯅ ꯑꯃꯨꯛꯈꯣꯏꯗ ꯏꯁꯤꯡꯗ ꯑꯃꯨꯛ ꯀꯩꯅꯣ ꯇꯧꯅꯤ
ꯌꯥꯗꯔꯦ ꯅꯨꯡꯁꯁꯨ ꯁꯥꯕꯔꯤꯌꯦ
ꯁꯟ ꯁꯀ꯭ꯔꯤꯟ ꯐꯖꯅ ꯇꯩꯔꯒ ꯆꯠꯂꯣ ꯂꯧ ꯆꯠꯄ ꯀꯥꯟꯗ
ꯌꯥꯗꯦꯅꯦ ꯑꯗꯨꯁꯨ
ꯍꯣꯏ ꯈꯨꯟꯗ ꯂꯩꯑꯗꯤ ꯃꯨꯗꯤ ꯃꯨꯕꯅꯦꯕ ꯃꯨ ꯁꯤꯟꯕꯅꯦꯕ ꯅꯪ ꯀꯩ ꯍꯥꯏꯁꯤꯔꯥ ꯊꯕꯛꯅꯁꯨ ꯅꯤ ꯑꯗꯨꯒ ꯃꯐꯝꯁꯤꯅꯦ ꯁꯥꯕꯁꯨ ꯍꯦꯜꯂꯝꯒꯅꯤ ꯃꯁꯤꯗꯒꯤ
ꯑꯣ
ꯇꯜꯂꯦ ꯑꯗꯨ ꯍꯥꯏꯔꯒ
ꯈꯨꯟꯅꯤꯅ ꯑꯩꯈꯣꯏ ꯈꯨꯟꯅꯤꯅ
ꯂꯥꯏꯕꯁꯨ ꯅꯨꯡꯉꯥꯏꯕ ꯑꯃꯔꯣꯝ ꯍꯥꯏꯔꯗꯤ
ꯂꯩꯕꯤꯗꯤ ꯅꯨꯡꯉꯥꯏꯌꯦꯕ
ꯎꯝ ꯆꯥꯕ ꯊꯛꯄꯁꯤꯗꯤ ꯅꯨꯡꯉꯥꯏꯔꯦꯕ
ꯑꯣꯝ
ꯊꯔꯣꯏ ꯊꯔꯣꯏ ꯈꯨꯟꯕ ꯑꯃꯨꯛ ꯆꯠꯇꯔꯣ ꯑꯃꯨꯛ ꯈꯨꯨꯟꯗ꯭ꯔꯣ ꯉꯁꯤ
ꯊꯔꯣꯏꯗꯣ ꯎꯝ ꯀꯩꯅꯣ ꯎꯝ ꯅꯨꯡꯊꯤꯟꯗꯗꯤ ꯂꯩꯇꯦ ꯑꯗꯨꯕꯨ ꯑꯩꯈꯣꯏ ꯆꯠꯂꯝꯗꯥꯏꯗꯀꯣ ꯄꯨꯡ ꯃꯔꯤ ꯄꯨꯡ ꯃꯔꯤ ꯑꯗꯨ ꯏꯁꯤꯡꯁꯨ ꯍꯥꯞꯄꯒꯤ ꯑꯩꯈꯣꯏ ꯏꯄꯥꯅ ꯏꯁꯤꯡꯁꯨ ꯍꯥꯞ ꯄꯤꯕꯒꯤ ꯃꯥꯒꯤ ꯀꯩꯅꯣ ꯊꯣꯛꯈ꯭ꯔꯦꯕ ꯑꯗꯣ ꯑꯁ ꯑꯥ ꯀꯩꯅꯣ ꯈꯨꯟꯕ ꯅꯨꯡꯉꯥꯏꯔꯒ ꯂꯩꯔꯀꯥꯟꯗ ꯆꯠꯂꯁꯦ ꯍꯥꯏꯕꯏꯀꯣ
ꯄꯨꯔꯛꯑꯣꯅꯦ ꯅꯪ ꯂꯥꯛꯄ ꯌꯥꯔꯗꯤ
ꯄꯨꯔꯥꯛꯀꯦ ꯍꯌꯦꯡꯁꯨ ꯕꯟ ꯂꯩ ꯍꯥꯏꯕ ꯅꯠꯇ꯭ꯔꯣ
ꯑꯩꯗꯤ ꯈꯪꯗꯦ ꯕꯟꯒꯤ ꯃꯇꯥꯡꯗꯗꯤ
ꯍꯌꯦꯡꯗꯤ ꯕꯥꯟ ꯀꯥꯎꯊꯣꯛ ꯕꯟꯗꯣ ꯂꯩꯈ꯭ꯔꯦ ꯍꯥꯏꯌꯦ ꯍꯌꯦꯡꯁꯦ ꯑꯥ ꯀꯩꯅꯣ ꯑꯥ ꯀꯔꯤꯅꯣ ꯑꯩꯈꯣꯏ ꯏꯇꯩꯃꯒꯤ ꯃꯣꯏ ꯈꯨꯟꯒꯤ ꯒꯥꯔꯤꯗꯣ ꯑꯣꯛꯇꯣꯗꯣ ꯂꯥꯛꯑꯗꯤ ꯆꯠꯁꯦ ꯍꯥꯏꯔꯒ ꯈꯜꯂꯒ ꯂꯩꯕꯅꯦꯕ
ꯍꯣꯏ ꯑꯗꯨ ꯐꯖꯅ ꯈꯜꯂꯒꯀꯣ ꯌꯥꯔꯦ ꯍꯥꯏꯔꯗꯤ ꯂꯥꯛꯑꯣ ꯌꯥꯗ꯭ꯔꯗꯤ ꯗꯤ ꯑꯗꯨꯝ ꯂꯩꯌꯣꯗ
ꯃꯣꯏꯗꯣ ꯀꯩꯅꯣ ꯑꯃꯨꯛ ꯕꯟ ꯂꯩꯈꯤꯕꯒꯤ ꯂꯥꯛꯔꯣꯏ ꯍꯥꯏꯌꯦ
ꯎꯝ ꯅꯣꯏ ꯗꯗꯥꯁꯨ ꯂꯥꯛꯀꯦ ꯍꯥꯏꯕ꯭ꯔꯣ
ꯑꯩꯈꯣꯏ ꯗꯥ ꯑꯥ ꯂꯛꯗꯧ ꯃꯥꯜꯂꯦ